ꯍꯜꯂꯣ ꯇꯥꯏ ꯅꯨꯡꯁꯤꯕꯤ ꯅꯃꯤꯡꯗꯨ ꯅꯨꯡꯁꯤꯕꯤ ꯅꯠꯇ꯭ꯔꯣ
ꯃꯥꯅꯦ ꯃꯥꯅꯦ
ꯃꯤꯛ ꯍꯥꯏꯔꯒꯨꯝꯁꯤꯗ ꯆꯥꯔꯦ
ꯆꯥꯛ ꯆꯥꯔꯕꯣ ꯆꯥꯔꯦ ꯀꯩ ꯃꯊꯦꯜꯅꯣ
ꯆꯔꯦ ꯎꯝ ꯇꯤꯟ ꯌꫭꯠꯆꯅꯤ
ꯌꯣꯠꯀꯦꯅꯦ ꯌꯣꯠꯀꯦꯅ ꯉꯥꯏꯔꯤꯅꯦ ꯌꯣꯠꯄ ꯐꯪꯗ꯭ꯔꯦꯅ
ꯅꯨꯡꯁꯤꯍꯦ ꯈꫭꯟꯖ‌ꯦꯟ ꯀꯥꯇꯤ
ꯑꯥ ꯐꯖꯕ꯭ꯔꯣ
ꯌꯥꯝ ꯐꯖꯩꯌꯦ
ꯑ
ꯑꯩꯈꯣꯏ ꯉꯁꯤꯗꯣ ꯌꯨꯝꯗꯒꯤ ꯏꯃꯥ ꯎꯁꯣꯏ ꯊꯥꯔꯛꯄ
ꯑꯁ ꯌꯥꯝ ꯍꯥꯎꯔꯝꯅꯤ ꯑꯗꯨꯑꯣꯗꯤ ꯑꯥ
ꯑꯩ ꯎꯁꯣꯏ ꯈꯛꯇꯗꯤ ꯆꯥꯕ ꯍꯥꯎꯔꯣꯏꯅ ꯑꯃꯨꯛ ꯃꯥ
ꯑ
ꯃꯥꯒꯤ ꯊꯧꯃꯤꯟꯅꯕ ꯊꯧꯃꯤꯟꯅꯅꯕ
ꯍꯥꯥ
ꯑꯣꯛꯁꯥ ꯂꯩꯕ ꯆꯠꯂꯨꯕ ꯉꯁꯥꯏꯗꯣ
ꯑꯁ ꯌꯥꯝ ꯅꯨꯡꯉꯥꯏꯌ‌ꯦꯅꯦ
ꯑꯧꯁꯥ ꯂꯩꯕ ꯃꯐꯝꯗ ꯂꯥ ꯌꯧꯔꯛꯄꯗ ꯑꯁ ꯑꫭꯛꯁꯥ ꯌꯣꯜꯂꯒ ꯂꯩꯔꯝꯕꯁꯤꯡꯗꯣ ꯑꯁꯣꯝꯗ ꯂꯩꯌꯣ ꯂꯥꯛꯑꯣ ꯁꯣꯝꯗ ꯂꯩꯔ ꯂꯥꯛ ꯍꯥꯏꯔꯛꯄ ꯋꯥꯅꯤꯗ
ꯑꯥ
ꯂꯥꯎ ꯂꯥꯎꯔꯒ ꯂꯩꯔꯝꯕ ꯁꯤꯡꯗ ꯆꯪꯡꯗꯕꯤꯗ ꯇꯨꯃꯤꯟꯅ ꯂꯩꯔꯤꯕ ꯃꯐꯝ ꯑꯃꯇꯗ ꯑꯩ ꯗꯥꯏꯔꯦꯛ ꯆꯪꯕ
ꯎꯝ ꯁꯤ ꯅꯨꯄꯥꯁ‌ꯦ ꯈꯥꯔꯥ ꯑ ꯈꯔ ꯍꯥꯏꯕ ꯍꯩꯔꯝꯃꯔꯣꯏꯅ ꯅꯨꯡꯁꯤꯗꯅ ꯆꯪꯉꯤꯅꯦꯕ ꯍꯥ ꯃꯤ ꯀꯧꯕꯒꯁꯦ ꯀꯌꯥ ꯍꯩꯇꯦꯅ
ꯃꯤꯅꯨꯡꯁꯤ ꯌꯥꯝ ꯆꯥꯎꯋꯤꯀꯣ
ꯆꯥꯎꯕꯅ‌ꯦ ꯑꯩꯈꫭꯏꯗꯤ
ꯑ ꯅꯨꯡꯁꯤ ꯆꯥꯎꯔꯤ ꯐꯥꯎꯗꯤ ꯐꯔꯤꯅꯦ ꯃꯤꯑꯣꯏꯕꯅꯤꯅ ꯃꯤꯅꯨꯡꯁꯤ ꯑ ꯑ‌ꯣꯍ ꯑ‌ꯣꯍ ꯅꯪꯁꯦ ꯍꯨꯏꯕꯨ ꯌꯥꯝ ꯅꯨꯡꯁꯤꯕ ꯍꯨꯏꯕꯨ ꯌꯥꯝ ꯌꯣꯛꯈꯠꯄ ꯄꯥꯔꯇꯤꯅꯤꯅꯦ ꯌꯥꯝ ꯐꯩ ꯍꯣꯠꯅꯕꯤꯌꯨ
ꯍꯣꯠꯅꯒꯦ ꯃꯇꯦꯡ ꯄꯥꯡꯕꯤꯌꯨ ꯀꯣ
ꯄꯦꯝ ꯄꯥꯡꯖꯒꯦ ꯄꯥꯡꯖꯒꯦ ꯑꯉꯝꯕ ꯃꯇꯦꯡ ꯄꯥꯡꯖ ꯄꯥꯡꯗꯣꯏꯅꯦ ꯀꯩꯒꯤ ꯄꯥꯡꯉꯣꯏꯗꯣꯏꯅꯣ
ꯅꯣꯏꯃꯥꯅ ꯁꯣꯏꯕꯨꯝ ꯊꯥꯔꯛꯄꯗꯣ ꯌꯥꯝ ꯅꯨꯡꯁꯤꯕ ꯃꯥꯜꯂꯦꯀꯣ ꯅꯣꯏꯃꯥꯅ ꯅꯪ
ꯁꯣꯏꯕꯣꯟ ꯅꯠꯇꯦ ꯎꯁꯣꯏꯅꯦ ꯅꯥꯆꯤꯟ ꯊꯤ ꯍꯦ ꯅꯪꯁꯨ
ꯎꯁꯣꯏ ꯊꯥꯔꯛꯄꯗꯣ ꯌꯥꯝ ꯅꯨꯡꯁꯤꯕ ꯃꯥꯜꯂꯦꯀꯣ ꯅꯪꯁꯨ ꯅꯣꯏ ꯃꯥꯕꯨ ꯅꯨꯡꯁꯤꯕ꯭ꯔꯣ
ꯆꯥꯁꯤꯡꯕꯨ ꯅꯨꯡꯁꯤꯗꯕ ꯃꯤ ꯂꯩꯔꯝꯃꯣꯏꯗ ꯃꯃꯥ
ꯑꯗꯣ ꯃꯃꯥ ꯈꯔꯗꯤ ꯃꯆꯥ ꯅꯨꯡꯁꯤꯗꯕ ꯃꯃꯥ ꯂꯩꯔꯤꯁꯤꯗꯤ
ꯍꯥꯏꯗꯤꯒꯣ ꯑꯗꯨꯒꯨꯝꯕ ꯃꯤꯗꯤ ꯅꯠꯇꯦꯕꯣ
ꯑꯥ ꯑꯗꯨꯅꯦ ꯑꯗꯨꯅ ꯌꯥꯝꯅ ꯃꯤꯅꯨꯡꯁꯤ ꯑꯩ ꯌꯥꯝꯅ ꯅꯪꯕꯨ ꯅꯨꯡꯁꯤꯕ ꯃꯥꯜꯂꯦ ꯍꯥꯏꯕ ꯅꯣꯏꯃꯥꯅ
ꯑꯥ
ꯎꯝ
ꯒꯞꯇꯤꯗꯗꯤ ꯃꯆꯥꯅꯤꯗꯅ
ꯃꯥꯅꯦ ꯇꯣꯏꯅ ꯊꯥꯔꯛꯄ꯭ꯔꯣ
ꯇꯣꯏꯅ ꯊꯥꯔꯛꯑꯦ
ꯇꯣꯏꯟ ꯊꯥꯔꯛꯑꯦ ꯑꯁ ꯌꯥꯝ ꯐꯩꯀꯣ ꯃꯤ ꯃꯆꯥꯗꯤ ꯌꯥꯝ
ꯍꯧꯖꯤꯛ ꯀꯥꯟꯗꯤ
ꯎꯁꯣꯏ ꯃꯇꯝꯅꯤꯅ
ꯎꯝ ꯅꯣꯏꯗꯤ ꯆꯥꯛ ꯆꯥꯔꯕꯣ ꯑꯗꯨꯗꯤ ꯄꯨꯈꯝ ꯑꯍꯨꯝ ꯁꯦꯠꯊꯈ꯭ꯔꯦ
ꯋꯥꯎ ꯌꯥꯝ ꯁꯦꯠꯈ꯭ꯔꯦꯀꯣ
ꯆꯠꯂꯦ
ꯈꯨꯗꯥꯡ ꯈꯨꯗꯥꯡ ꯁꯤꯗꯗ꯭ꯔꯣ ꯈꯨꯗꯥꯡ ꯁꯤꯗꯗ꯭ꯔꯣ ꯍꯥ ꯈꯨꯗꯥꯡ ꯁꯤꯗꯗ꯭ꯔꯣꯕ
ꯁꯤꯗꯗꯦꯍꯦ ꯑꯗꯨꯃꯥꯏꯅꯗꯤ ꯇꯧꯗꯦꯍꯦ
ꯑꯗꯨꯗꯤ ꯅꯪ ꯌꯥꯝ ꯆꯥꯗꯕꯩ ꯑꯣꯏꯔꯝꯅꯤꯌꯦ ꯌꯥꯝ ꯆꯥꯕ ꯍꯥꯏꯁꯦ ꯈꯨꯗꯥꯡꯒ ꯁꯤꯗꯗꯣꯏꯅꯦ ꯍꯣꯏ ꯌꯥꯝ ꯆꯥꯗ‌ꯦꯗ ꯑ ꯁꯦꯝꯕ꯭ꯔꯣ
ꯄꯨꯈꯝ ꯑꯍꯨꯝ ꯈꯛꯇꯅꯦ ꯌꯥꯝ ꯆꯥꯗꯦ
ꯄꯨꯈꯝ ꯑꯍꯨꯝꯗꯤ ꯌꯥꯝꯗꯦꯗ ꯈꯔ ꯌꯥꯝ ꯆꯥ ꯌꯥꯗ꯭ꯔꯣ ꯃꯤ ꯅꯨꯡ ꯁꯤꯅ ꯃꯆꯥꯒꯤꯗꯃꯛꯅꯦꯅ ꯊꯥꯔꯛꯄ ꯄꯣꯠꯇꯨꯕꯣ ꯀꯩꯒꯤꯔꯅꯦ ꯄꯨꯈꯝ ꯑꯍꯨꯝ ꯈꯛꯇꯪ ꯆꯥꯔꯤꯗꯤ ꯎꯁꯣꯏꯕꯨꯗꯤ ꯌꯥꯝ ꯆꯥꯔꯦ ꯑꯥ ꯑꯣꯛꯁꯥꯗꯤ ꯆꯥꯗ꯭ꯔꯤ ꯑꯣ ꯃꯤꯅ ꯊꯅꯤꯗꯨꯒꯤ ꯑꯣ ꯆꯥꯛꯇꯤ ꯄꯣꯛꯈꯝ ꯑꯍꯨꯝ ꯈꯇꯥ
ꯑꯣ ꯃꯍꯤꯒ
ꯃꯔꯤꯔꯛ
ꯃꯍꯤꯗꯣ ꯏꯟꯖꯥꯡ ꯃꯍꯤꯗꯣ ꯖꯣꯔ ꯖꯣ ꯍꯩꯇꯥꯔꯦꯗꯅ
ꯑꯥ
ꯑꯗꯨꯒ ꯎꯁꯣꯏ ꯉꯥꯛꯇ ꯆꯥꯕ
ꯑꯣ ꯑꯗꯨꯒ ꯆꯥꯛꯇꯤ ꯆꯥꯗꯕ ꯍꯟꯖꯥꯡ ꯃꯍꯤ ꯍꯩꯗꯕꯗꯨꯗꯤ ꯆꯥꯗꯕ
ꯅꯪꯖꯤꯁꯨ ꯁꯦꯔꯥꯟ ꯇꯨꯔꯥꯟ
ꯅꯨꯡꯁꯤꯔꯛꯑꯣꯏ ꯅꯨꯡꯁꯤꯔꯣꯏꯀꯣ ꯅꯪ ꯁꯨꯃꯥꯏꯅ ꯇꯧꯔꯗꯤ ꯃꯤꯅ ꯅꯨꯡꯁꯤꯔꯀꯦ ꯈꯜꯂꯤꯉꯥꯏꯗ
ꯑ ꯅꯨꯡꯁꯤꯕꯤꯌꯨꯍꯦ ꯀꯔꯤꯅꯣ
ꯅꯣꯏꯗꯤ ꯀꯔꯤ ꯃꯊꯦꯜ ꯇꯧꯔꯒꯦ ꯉꯁꯤꯗꯤ
ꯑꯩꯈꯣꯏꯗꯤ ꯉꯁꯤꯁꯦ ꯁꯧꯒ꯭ꯔꯤ ꯆꯥꯏꯌꯦ ꯁꯧꯒ꯭ꯔꯤꯗꯣ
ꯀꯔꯤ ꯁꯧꯒ꯭ꯔꯤꯅꯣ
ꯁꯧꯔꯤ ꯑꯁꯤ ꯑꯁꯤꯟꯕꯗꯣ ꯑꯁꯪꯕꯗꯣ ꯑꯁꯪꯕꯗꯣ
ꯂꯦ ꯑꯗꯨꯗꯤ ꯌꯥꯝ ꯍꯥꯎꯗꯕꯅꯦꯗꯣ ꯀꯃꯥꯏꯅ ꯆꯥꯕ ꯀꯥꯡꯁꯣꯏ ꯆꯥꯕ
ꯀꯥꯡꯁꯣꯏ ꯆꯥꯔꯤꯅꯦ ꯀꯥꯡꯁꯣꯏ
ꯑꯣ
ꯑꯗꯣ ꯉꯥ ꯌꯥꯏꯕ ꯊꯥꯛꯅꯤꯉꯥꯏ ꯂꯩꯇꯗꯅꯅꯦ ꯉꯥꯔꯤꯈꯛ ꯊꯥꯛꯑꯦ ꯉꯥꯔꯤꯈꯛ ꯊꯥꯛꯑꯦ ꯂꯥꯏꯔꯕꯅꯤꯅ ꯎꯄꯥꯏ ꯂꯩꯇꯦꯅꯦ ꯎꯝ ꯎꯝ ꯑꯄꯨꯝꯝꯕ ꯉꯥꯔꯤꯗꯣ ꯊꯥꯛꯑꯦ ꯑꯗꯨꯒꯅꯦ ꯑꯁ ꯇꯤꯟꯈꯤꯕꯁꯤꯅ ꯁꯤꯟꯈꯤꯕꯁꯤꯅ ꯆꯥꯛ ꯆꯥꯕꯁꯦ ꯍꯤꯟꯖꯥꯡ ꯍꯥꯎꯔꯗꯤ ꯄꯣꯛꯈꯝꯗ ꯌꯦꯡꯉꯦꯗꯅ ꯎꯝ ꯌꯦꯡꯉꯦ ꯗꯅ ꯄꯣꯛꯈꯝꯗꯒ ꯌꯦꯡꯕ ꯃꯇꯝ ꯂꯩꯇ꯭ꯔꯦ
ꯅꯪ ꯅꯪꯁꯨ ꯐꯖꯁ ꯁꯦꯠꯇꯤ ꯁꯦꯠꯂꯝꯒꯅꯤ ꯑꯩ ꯅꯪ ꯐꯤꯒꯔ ꯌꯦꯡꯕꯗ ꯈꯪꯉꯦꯕ
ꯑꯗꯨꯅꯦ ꯁꯒꯥꯔꯗ ꯑꯣꯏꯅ ꯌꯦꯡꯉ ꯆꯥꯔꯦ ꯍꯥꯏꯕ ꯃꯊꯛ ꯇꯛ ꯑꯣꯏꯅ ꯌꯦꯡꯉꯒ ꯆꯥꯔꯦ ꯍꯥꯏꯕ
ꯐꯔꯦꯁꯦ ꯍꯌꯦꯡ ꯑꯩ ꯏꯟꯖꯥꯡ ꯑꯍꯥꯎꯕ ꯄꯨꯔꯒ ꯂꯥꯛꯀꯦ
ꯑ ꯂꯥꯛꯄꯤꯌꯨ ꯄꯣꯈꯝ ꯑꯍꯨꯝ ꯃꯔꯤ ꯈꯛꯇꯪ ꯊꯦꯠꯊꯃꯤꯟꯅꯁꯤ
ꯉꯁꯤ ꯉꯁꯤꯗꯤ ꯀꯗꯥꯏꯗꯩ ꯀꯣꯏꯊꯠꯂꯨꯔꯦ
ꯎꯔꯦ ꯉꯁꯤꯗꯤ ꯌꯧꯕ ꯌꯥꯕ ꯃꯐꯝ ꯈꯔ ꯑꯗꯨꯝ ꯌꯧꯔꯨꯔꯦ
ꯎꯝ ꯍꯥꯏꯗꯣꯛꯄ ꯌꯥꯗꯦ ꯍꯥꯏꯌꯨꯗ
ꯍꯥꯏꯗꯣꯛꯄ ꯌꯥꯗꯦ
ꯅꯪꯗꯤ ꯀꯥꯏ ꯀꯥꯏ ꯌꯧꯔꯨꯔꯒꯦ ꯉꯁꯤ
ꯑꯩ ꯃꯐꯝ ꯕꯨꯗꯤ ꯁꯨꯔꯦꯗ
ꯑꯣ ꯆꯠꯄꯒꯤ ꯑꯆꯧ ꯑꯁꯥꯡꯔꯣ ꯅꯪꯁꯨ
ꯎꯝ ꯒꯥꯔꯤ ꯃꯆꯥ ꯂꯩꯕꯅꯤꯅꯀꯣ ꯑꯗꯨꯝ ꯄꯥꯏꯊꯣꯛ ꯄꯥꯏꯁꯤꯟ ꯄꯥꯏꯊꯣꯛ ꯄꯥꯏꯁꯤꯟ ꯑꯗꯨꯝ ꯂꯩꯔꯦ
ꯑꯣ ꯅꯪꯗꯤ ꯌꯥꯝ ꯐꯩꯌꯦꯅ ꯒꯥꯔꯤ ꯃꯆꯥ ꯂꯩꯔ ꯄꯥꯏꯊꯣꯛ ꯄꯥꯏꯁꯤꯟ ꯑꯩꯈꯣꯏꯗꯤꯅꯦ
ꯒꯥꯔꯤ ꯃꯆꯥꯁꯨ ꯂꯩꯇꯕꯅꯤꯅ ꯈꯣꯡꯅ ꯑꯗꯨꯝ ꯄꯥꯏꯊꯣꯛ ꯄꯥꯏꯁꯤꯟ ꯄꯥꯏꯊꯣꯛ ꯄꯥꯏꯁꯤꯟ ꯄꯥꯏꯊꯣꯛ ꯄꯥꯏꯁꯤꯟ ꯇꯧꯔꯦ ꯈꯣꯡꯅ ꯑꯣꯏꯅ
ꯊꯕꯛ ꯃꯇꯥꯡꯅ ꯂꯩꯕ ꯌꯥꯗꯗꯅ ꯂꯩꯕ ꯋꯥꯅꯤ
ꯑ
ꯑꯩꯁꯨ ꯍꯥꯟꯅꯗꯤ ꯈꯣꯡ ꯈꯣꯡꯅ ꯈꯛꯇꯪ ꯊꯕꯛ ꯆꯠꯄꯅꯤꯗ
ꯑꯣ ꯈꯣꯡꯅ ꯆꯠꯄꯅ ꯍꯛꯆꯥꯡ
ꯒꯥꯔꯤ ꯒꯥꯔꯤ ꯍꯦꯛ ꯊꯧꯕ ꯍꯧ- ꯈꯤꯕꯗꯒꯤ ꯍꯧꯖꯤꯛꯇꯤ ꯄꯨꯡ ꯄꯨꯛꯁꯦ ꯀꯪꯈꯠꯈꯤꯕꯅ ꯑꯁ ꯂꯣꯏꯔꯦꯍꯦ ꯍꯧꯖꯤꯛꯀꯥꯟꯗꯤ ꯌꯥꯗ꯭ꯔꯦ ꯏꯁꯥꯁꯦ ꯂꯨꯝꯕꯅ ꯂꯣꯏꯔꯦ
ꯑꯥ
ꯍꯧꯖꯤꯛ ꯑꯩ ꯏꯁꯥ ꯑꯀꯦ ꯑꯦ ꯀꯦꯖꯤ ꯀꯌꯥꯃꯨꯛ ꯂꯩꯒꯗꯅ ꯍꯥꯏꯕ ꯉꯝꯒꯗ꯭ꯔꯥ
ꯉꯝ ꯉꯝꯗꯦꯁ ꯉꯝꯗꯦꯌꯦ
ꯑꯦꯠꯇꯤ ꯑꯦꯠꯇꯤꯕꯨꯗꯤ ꯌꯧꯗꯦ
ꯑꯣ
ꯁꯚꯦꯟꯇꯤ ꯐꯥꯏꯚ ꯁꯚꯦꯟꯇꯤ ꯁꯤꯛꯁ ꯌꯧꯔꯥꯝꯃꯅꯤꯗ ꯉꯁꯤ ꯑꯃꯨꯛ ꯑꯣꯜꯂꯗꯤ
ꯑꯥ ꯉꯁꯤ ꯑꯣꯛꯁꯥ ꯈꯔ ꯑꯝꯀꯥ ꯇꯧꯊꯔꯦ ꯑꯗꯩꯗꯤ ꯅꯠꯇ꯭ꯔꯥ
ꯀꯅꯥꯅꯦ
ꯌꯥꯝ ꯐꯕ ꯋꯥꯅꯤ ꯑꯗꯨꯁꯨ
ꯀꯅꯥ ꯀꯅꯥ ꯂꯩꯒꯦ
ꯑꯩꯈꯣꯏ ꯏꯃꯨꯡ ꯏꯃꯨꯡ ꯂꯣꯏꯅ ꯂꯩꯌꯦ
ꯑꯣ ꯌꯨꯝꯗ ꯂꯩꯕ꯭ꯔꯣ
ꯌꯨꯝꯗ ꯂꯩꯌꯦ
ꯑꯣ
ꯌꯨꯝ
ꯑꯩꯗꯤ ꯌꯨꯝ ꯌꯨꯝ ꯑꯆꯧ ꯑꯆꯧ ꯌꯨꯝ ꯑꯆꯧ ꯑꯆꯧꯕ ꯃꯐꯝꯗ ꯂꯩ ꯌꯨꯝ ꯑꯆꯧ ꯑꯆꯧ ꯑꯆꯧꯕ ꯃꯐꯝꯗ
ꯌꯥꯝ ꯅꯨꯡꯉꯥꯏꯀꯣ ꯌꯨꯝ ꯑꯆꯧꯕꯗꯤ ꯅꯨꯡꯉꯥꯏꯕꯅꯦ
ꯎꯝ ꯃꯩ ꯃꯩꯗꯤ ꯂꯥꯛꯄ꯭ꯔꯣ
ꯋꯥꯔꯤ ꯌꯨꯝ ꯃꯆꯥ꯫
ꯃꯩ ꯂꯥꯛꯄ꯭ꯔꯣ?
ꯃꯩ ꯂꯥꯛꯑꯦ꯫ ꯅꯣꯏꯗꯗꯤ ꯃꯩ ꯂꯥꯛꯄ꯭ꯔꯣ? ꯃꯩ ꯂꯥꯛꯑꯦ꯫
ꯍꯦꯛ ꯑꯩꯈꯣꯏꯔꯣꯝꯗꯗꯤ ꯃꯩ ꯍꯦꯛ ꯃꯨꯠꯄꯨ ꯃꯨꯠꯂꯗꯤ,
ꯈꯣꯏꯔꯣꯝꯗꯗꯤ ꯑꯣ꯫
ꯀꯥꯡꯈꯟ ꯀꯥꯡꯈꯟ ꯃꯅꯨꯡꯗ ꯆꯪꯗꯗꯤ ꯌꯥꯗꯦ꯫ ꯍꯥꯏꯕꯗꯤ?